ꯀꯔ ꯍꯧꯅꯤꯒ
ꯑꯗꯨꯝ ꯂꯩꯔ ꯍꯧꯒꯠꯉꯥꯏꯔꯤ
ꯎꯝ ꯅꯣꯡ ꯇꯥꯕ꯭ꯔꯣ ꯑꯩꯗꯤꯁ ꯑꯣꯐꯤꯁ ꯀꯩꯅ ꯀꯣꯏꯁ
ꯑꯣ ꯑꯁ ꯑꯩꯈꯣꯏꯗꯤ ꯍꯧꯒꯠꯇ ꯉꯥꯏꯔꯏꯅꯦ
ꯎꯝ ꯅꯣꯡ ꯇꯥꯕ꯭ꯔꯥꯖ ꯁꯥꯁꯥꯔ
ꯑꯣ ꯇꯥꯏ ꯏꯁꯥꯡꯖꯕ
ꯑ ꯉꯁꯤꯗꯤ ꯀꯔꯤꯅꯣꯅꯦ ꯍꯋꯥꯏ ꯎꯝ
ꯎꯝ ꯁꯤ ꯅꯣꯏꯗꯤ ꯉꯥꯜꯂꯝꯃꯤꯅꯦ ꯑꯩꯈꯣꯏꯗꯤ
ꯎꯝ ꯎꯝ ꯁꯤ
ꯊꯕꯛꯁꯨ ꯆꯠꯅꯤꯡꯉꯥꯏ ꯂꯩꯗꯕꯅꯤꯅ ꯑꯗꯨ ꯊꯦꯡꯅ ꯍꯧꯒꯠꯅꯤꯅ
ꯑꯣ
ꯉꯔꯥꯡꯕꯨꯣ ꯌꯦꯡꯉꯕꯨꯀꯣ
ꯀꯅꯥꯥꯡ ꯀꯥ ꯀꯠꯂ
ꯉꯔꯥꯡ ꯐ꯭ꯔꯥꯟꯁ ꯀꯥꯈ꯭ꯔꯦ ꯉꯔꯥꯡ ꯐ꯭ꯔꯥꯟꯁꯀꯤ ꯑꯗꯨꯣ ꯌꯦꯡꯉꯨ ꯋꯥꯅꯤꯗ ꯑꯗꯨꯒꯤ ꯌꯦꯡꯨꯕ ꯊ꯭ꯔꯤ ꯖꯦꯔꯣꯗ
ꯊ꯭ꯔꯤ ꯖꯦꯔꯣ
ꯑꯥ
ꯔꯁꯄꯣꯟꯁ ꯁꯦꯁꯟꯗꯔꯦꯅꯦ
ꯍꯣꯏ ꯐ꯭ꯔꯥꯟꯁꯟꯗ ꯈꯔ ꯅꯥꯏꯕ ꯍꯧꯔꯦ
ꯑ
ꯉꯥꯡ ꯈꯔ ꯊꯤꯡꯗꯣꯛꯈ꯭ꯔꯦ ꯑꯁ ꯑꯗꯨꯒꯤ ꯑꯕꯇ ꯐꯖꯅ ꯇꯨꯝꯃꯒ ꯋꯥꯠꯇꯅꯔꯦ ꯈ
ꯎꯝ
ꯁꯤꯁꯦ ꯀꯔꯤ ꯌꯦꯟꯁꯥꯡ ꯊꯣꯡꯁꯤꯔꯦ ꯈꯪꯗꯦ ꯋꯥꯇ ꯉꯥꯏꯔ ꯅꯅꯤꯅ
ꯍꯥꯥ
ꯅꯣꯡ ꯆꯨꯕ꯭ꯔꯣ ꯅꯣꯏꯗꯗꯤ
ꯅꯣꯡ ꯈꯥꯒꯁꯨꯏ
ꯎꯝ
ꯆꯨ
ꯀꯟꯅ ꯆꯨꯔꯤꯅꯦ ꯁꯤꯗ
ꯑꯣ ꯆꯥꯛ ꯅꯪ ꯊꯣꯡꯗꯣꯏꯔꯣ
ꯍꯣꯏ ꯆꯥꯛꯊ‌ꯣꯡꯕ ꯑꯁ ꯈꯪꯗꯦꯗ ꯀꯩ ꯏꯡꯁꯥꯡ ꯊꯣꯡꯕ꯭ꯔꯦ ꯌꯦꯡꯁꯨ ꯌꯦꯡꯗꯣꯏ ꯆꯥꯛꯈꯨꯝ ꯆꯪꯗ꯭ꯔꯤ
ꯋꯥꯆꯞ ꯇꯧꯊꯣꯛꯑꯒ ꯍꯣꯔꯦꯟ ꯇꯞꯅ ꯇꯧꯒꯗꯕꯅꯤ ꯑꯗꯨꯦꯟ ꯆꯍꯨꯝ ꯌꯥꯪꯉꯒ ꯀꯩꯀꯩ ꯂꯩ ꯐꯅ ꯔꯦꯟ ꯂꯩꯕꯅꯤꯅ ꯃꯤ ꯊꯣꯡꯅꯤꯡꯉꯥꯏ ꯂꯩꯗꯅꯤꯅꯤ ꯃꯤ ꯊꯣꯡꯅꯤꯡꯉꯥꯏ ꯊꯤꯁꯤꯔꯦ ꯈꯪꯗ꯭ꯔꯦ
ꯇ ꯂꯣ
ꯎꯝ ꯑꯩꯅ ꯊꯦꯡꯉ ꯍꯧꯒꯠꯄ ꯃꯥꯅ ꯆꯪ ꯌꯦꯟꯁꯥꯡ ꯂꯣꯏꯁꯤꯜꯂꯒ ꯍꯥ ꯇꯃꯣ ꯆꯥꯛꯣꯏꯔꯦ ꯍꯥꯏꯦꯗ ꯆꯦ
ꯑꯗꯨꯒꯨꯝꯕ ꯃꯤ ꯑꯃ ꯊꯤꯁꯤ ꯈꯔꯥ ꯈꯪꯗꯦ
ꯆꯂꯅꯦ
ꯈꯪꯗꯦ ꯑꯗꯨ ꯍꯧꯖꯤꯛꯀꯥꯟꯁꯦ ꯑꯁ ꯑꯦꯁ ꯑꯥꯔ ꯕꯤꯁꯨ ꯂꯩꯁꯥꯕꯤꯔ ꯍꯥꯏꯅ ꯈꯜꯂꯒ ꯃꯥꯎ ꯂꯩꯔꯝꯕꯒꯨꯝꯕ
ꯎ
ꯑꯗꯨꯎ ꯑꯣꯏꯔꯝꯅꯤꯗ ꯍꯥꯏꯕꯒꯨꯝꯕꯅ ꯂꯩꯁꯥꯕꯤ ꯑꯣꯏꯔꯝꯕ ꯑꯁ
ꯑ
ꯍꯧꯖꯤ ꯀꯥꯟ ꯍ ꯀꯁꯦ ꯄꯈꯥꯡꯒꯂ ꯀꯃꯥꯏ ꯌꯥ
ꯉꯠꯇ ꯅꯨꯄꯤ ꯊꯔ
ꯍꯥꯥ
ꯅꯨꯄꯤ ꯊ
ꯑꯣ ꯑꯗꯨꯗꯤ ꯅꯣꯏꯁꯦ ꯈꯔ ꯀꯣꯝꯅꯤ
ꯑꯥ
ꯑꯩꯁꯨ ꯊꯤꯁꯤꯔ ꯈꯪꯗ꯭ꯔꯦ
ꯐꯖꯂ
ꯑꯩꯈꯣꯏꯗꯤ ꯁꯧꯍꯜꯂꯅꯤ ꯑꯩꯈꯣꯏ ꯏꯁꯥꯅ ꯊꯣꯡꯉꯅꯤ ꯑꯁ
ꯑꯗꯨꯒ ꯊꯕꯛ ꯋꯥꯅ ꯍꯜꯂꯛꯑꯁꯨ ꯃꯤꯅ ꯁꯦꯕꯥ ꯇꯧꯅꯤꯡꯉꯥꯏ ꯂꯩꯇ꯭ꯔꯦ
ꯎꯝ
ꯋꯥꯏꯍꯦ ꯄꯨꯟꯁꯤꯁꯦ ꯅꯨꯄꯤ ꯂꯩꯇꯕ ꯄꯨꯟꯁꯤꯁꯦ ꯀꯥꯏꯅ ꯍꯥꯏꯦ
ꯎꯝ ꯎꯝ ꯎꯝ
ꯎ ꯂꯣꯏꯗꯤꯟ ꯉꯔꯥꯡꯁꯤ ꯌꯦꯡꯈ꯭ꯔꯦꯗ ꯇꯨꯝꯃꯦ
ꯋꯥ ꯊꯗ
ꯉꯅ ꯇꯨ ꯃꯁꯨ ꯐꯥꯏꯗ ꯔꯪ ꯁ꯭ꯋꯤꯗꯦꯟꯁꯨ ꯑꯗꯨꯝ ꯐꯖꯅ ꯁꯥꯟꯅꯏ ꯁ꯭ꯋꯤꯗꯦꯟꯒ ꯐ꯭ꯔꯥꯟꯁꯅꯦꯕꯀꯣ ꯑꯗ ꯐꯖꯅꯟꯗꯦꯁꯤꯅ ꯑꯩ ꯁ꯭ꯋꯤꯗꯦꯟꯗ ꯊ ꯃꯣꯏ ꯍꯥꯟꯅ ꯅꯣꯔꯋꯦ ꯁꯥꯟꯅꯕꯗꯨꯗꯤ ꯐꯖꯗꯕꯅꯤꯅ ꯃꯥꯏ ꯇꯧꯒꯗ꯭ꯔꯥꯅ ꯈꯅꯤ ꯈꯟꯕꯅ ꯑꯗꯨ ꯉꯔꯥꯟꯗꯤ ꯐꯖꯅꯁꯤꯅ ꯁ꯭ꯋꯤꯗꯦꯟꯁꯨ
ꯎꯝ
ꯃꯥꯟ ꯭ꯔꯥꯖꯤꯜꯒꯖꯄꯥꯟ ꯁꯖꯄꯥꯟ ꯀꯅ ꯀꯩꯅ ꯇ
ꯖꯄꯥꯟ ꯉꯄ꯭ꯔꯥꯁꯨ ꯏꯗꯣꯏꯔꯣ ꯑꯥ
ꯄꯥꯟ ꯐꯒꯁ
ꯑꯣ ꯑꯩꯁꯨ ꯖꯄꯥꯟꯗ ꯁꯄꯣꯠ ꯎꯝ ꯑꯩꯁꯨ ꯖꯄꯥꯟꯗ ꯁꯞꯄꯣꯔꯠ ꯇꯧꯕꯅꯤꯅꯦ
ꯑ ꯑꯗ ꯑꯗꯨ ꯔꯖꯤꯅ ꯀꯒ ꯑꯗꯨ
ꯑ ꯔꯔꯤꯖꯅ ꯀꯥꯔꯤ ꯀꯥꯈ꯭ꯔꯦ ꯑꯗꯨ ꯑꯩꯈꯣꯏꯒꯤ ꯀꯟꯇꯤꯅꯦꯟꯅ ꯍꯦꯟꯅ ꯁꯞꯄꯣꯔꯠꯇꯗꯤꯤ ꯇꯧꯔꯝꯕꯅꯤ ꯃꯣꯏꯗꯤ ꯐꯖꯅ ꯃꯣꯏꯁꯨ ꯐꯖꯅ ꯁꯅꯥꯗꯦ ꯁꯅꯏꯗ
ꯑ ꯁꯅꯤ ꯔꯦꯁꯦ ꯄꯗꯅ ꯂꯩ ꯃ ꯄꯥꯤ
ꯣꯂꯃ ꯈꯇ ꯍꯦꯅ ꯋꯥꯅꯤ ꯃꯣꯏꯗꯤ ꯍꯟꯗꯛꯁꯦ ꯈꯤꯇꯪ ꯐꯖꯅꯗꯤ ꯁꯅꯥꯔꯦ ꯃꯣꯏ ꯖꯣꯟ ꯃꯣꯏꯁꯦ
ꯎꯝ ꯐꯖ
ꯕ꯭ꯔꯥꯖꯤꯜꯗꯨꯅ ꯏꯁꯇꯥꯔ ꯄ꯭ꯂꯦꯌꯥꯔ ꯂꯩꯕꯅꯤꯅ ꯀꯩ ꯎꯄꯥꯏ ꯂꯩ ꯃꯣꯏ ꯏꯁ ꯄ꯭ꯂꯔ ꯐ꯭ꯔꯥꯟꯁ ꯏꯁꯇꯥꯔ ꯄ꯭ꯂꯦꯌꯔ ꯌꯥꯃꯤ ꯀꯧꯕꯣ
ꯑ ꯐ ꯁꯔ ꯄꯔ ꯌꯥꯔ
ꯑꯗꯦ
ꯎ
ꯃꯤꯁꯤ ꯑꯥ ꯃꯤꯁꯤꯒ ꯔꯣꯅꯦꯜꯗꯣꯁꯦ ꯀꯔꯝ ꯀꯥꯟꯗ ꯊꯣꯛꯎꯖꯥꯠꯅꯣ ꯑꯩ ꯐ꯭ꯌꯨꯆꯔ ꯏꯔꯟ ꯃꯣꯏꯗ ꯗꯦꯠ ꯗꯦꯠ ꯐꯥꯏꯚꯇꯔꯥ ꯗꯦꯠ ꯁꯤꯛꯁꯇꯔꯥ ꯂꯩꯕꯗꯣ
ꯃꯥꯏꯒꯤꯦ ꯃꯥꯏꯒꯤ
ꯑꯩ ꯀꯥꯎꯕ ꯀꯥꯎꯅꯤꯅꯦ ꯑꯗꯨꯣ ꯑ ꯍ ꯎ ꯥ ꯎꯝ ꯑ ꯄꯩꯁꯥ
ꯍꯟꯗꯛ ꯍꯟꯗꯛꯀꯤꯁꯦ ꯄꯣꯔꯆꯨꯒꯜꯅ ꯂꯧꯒꯗ ꯑꯗꯨꯝ ꯃꯥꯟꯕ꯭ꯔꯥ ꯅꯠꯇ꯭ꯔꯒ ꯑꯥꯔꯖꯦꯟꯇꯤꯅꯥꯅ ꯂꯧꯒꯗꯕ ꯃꯥꯟꯕ꯭ꯔꯣ
ꯈꯪꯗꯦ ꯑꯅꯤꯗꯤꯦ ꯐꯖ
ꯎꯝ
ꯗꯦꯠ ꯐꯣꯔꯗ ꯂꯩꯔ
ꯑ
ꯑ ꯗꯒꯤ
ꯑ
ꯄꯨ
ꯑ ꯑꯗꯨꯗꯤ ꯌꯥꯝ ꯐꯛꯛꯇ ꯍꯦ ꯖꯝꯒ ꯂꯥꯛꯁꯤꯟꯕꯁꯤꯒ
ꯄꯣꯔꯇꯨꯒꯜꯒ ꯀ꯭ꯔꯣꯁꯔꯤꯌꯥꯒ ꯗꯦꯠ ꯊ꯭ꯔꯤꯗ ꯀ
ꯑꯣ
ꯦ ꯀꯩꯅꯣꯒ ꯑꯥ ꯌꯦꯡꯗꯣꯏꯅꯦꯅꯥꯒꯤꯅ ꯊ꯭ꯔꯤ ꯊꯥꯔꯇꯤꯗ ꯗꯦꯠ ꯐꯣꯔꯒꯤ
ꯑꯁ ꯊ꯭ꯔꯤ ꯊꯥꯔꯇꯤ ꯑꯁ ꯍꯦ ꯍꯦ ꯑꯗꯨꯗꯤ ꯍꯥꯟꯅ ꯇꯨꯝꯃꯒ ꯍꯧꯒꯂꯒꯩꯌꯦꯃꯨ ꯀ
ꯑꯥ
ꯄꯣꯔꯇꯨꯒꯜꯗꯅ ꯄꯨꯡ ꯀꯌꯥꯗ ꯂꯩꯕ
ꯀ ꯇꯒꯣ ꯄꯣꯔꯇꯨꯒꯥꯜꯒꯤ ꯐꯣꯔ ꯊꯥꯔꯇꯤꯗ ꯀꯩꯅꯣ ꯑꯣꯏꯒꯅꯤꯅꯈꯣꯀꯣ ꯌꯦꯡꯒꯦ
ꯑꯁ ꯃ ꯐꯣꯇꯣ ꯌꯥꯅꯤ ꯊꯅ ꯁꯅꯥ ꯃꯥꯜꯕ
ꯑꯥ ꯑꯦ ꯑꯦꯝꯅꯤ
ꯑꯣ ꯊꯥꯔꯇꯤ ꯊ꯭ꯔꯤ ꯊꯥꯔꯇꯤ
ꯑꯅꯤꯖꯦ
ꯇꯨꯝꯒꯗꯕꯅꯤꯅꯦ ꯍꯥꯟꯅ ꯇꯨꯝꯉꯒ ꯑꯃꯨꯛꯀ ꯍꯧꯒꯠꯂꯒ
ꯨꯡꯀ ꯀ ꯀ ꯌꯦꯡꯕ
ꯎ ꯃꯦꯁ ꯂꯣꯏꯔ ꯀꯥꯟꯗ ꯃꯦꯁ ꯂꯣꯏꯔꯀꯥꯟꯗ ꯑꯃꯨꯛꯀ ꯇꯨꯝꯕ
ꯍꯣꯏ
ꯎꯝ ꯑꯗꯨ ꯇꯧꯗ꯭ꯔꯗꯤ ꯈꯪꯗ꯭ꯔꯦ ꯀꯀꯥꯒꯤ ꯄꯨꯔꯕꯅꯁꯨ ꯍꯥꯄ ꯀꯥꯎꯔꯕ ꯐ ꯇ ꯍꯣꯏ ꯀꯩꯅꯣ ꯍꯥꯟꯅ ꯇꯨꯝꯗ꯭ꯔꯗꯤ ꯑꯩ ꯑꯌꯨꯛꯇꯣ ꯋꯥꯕꯗꯣ ꯇꯨꯝ ꯨꯝꯁꯤꯠ ꯐꯥꯗꯕꯤꯕꯤꯀꯣ ꯑꯗꯨꯃꯥꯏꯅ ꯇꯧꯔꯤꯕ
ꯇꯨꯝꯕ ꯄꯦꯟꯗꯕ ꯍꯥꯏꯁꯨ ꯑꯁ ꯑꯌꯨꯝ ꯉꯇꯥ ꯍꯧꯒꯠꯂꯒ ꯐ꯭ꯔꯦꯁ ꯑꯣꯏꯔꯛꯇꯕꯗꯣ ꯃꯤꯅ ꯍꯥꯏꯔꯁꯨ ꯄꯪꯁꯥꯎ ꯁꯥꯎꯅꯤꯡꯕꯒꯨꯝꯕ ꯊꯕꯛꯁꯨ ꯇꯧꯕ
ꯑ ꯍ ꯇ ꯐꯔ ꯇ ꯃꯤ
ꯑꯥ ꯃꯤ ꯑꯃꯅ ꯑꯁ ꯌꯥꯝ ꯀꯥ ꯍꯦꯟꯅ ꯇꯧꯗ꯭ꯔꯁꯨ ꯑꯥ ꯂꯩꯗꯅ ꯈꯤꯇꯪ ꯑꯩꯉꯣꯟꯗ ꯈꯤꯇꯪ ꯋꯥꯔꯤ ꯁꯥꯕ ꯅꯠꯇ꯭ꯔꯒ ꯂꯥꯡꯕꯒꯨꯝꯕꯕꯁꯤ ꯇꯥꯔꯀꯥꯟꯗ ꯑꯗꯨꯝ ꯁꯥꯎꯅꯤꯡꯕ ꯐꯥꯎ ꯍꯧꯗ
ꯍ ꯍꯣꯏ
ꯑꯩꯉꯣꯟꯗ ꯀꯩꯁꯨ ꯇꯧꯗ꯭ꯔꯁꯨ ꯃꯣꯏꯁꯤꯕꯨ ꯍꯥꯏꯅ ꯑ ꯉꯥꯛꯇꯪ ꯇꯨꯝꯒꯦ ꯇꯧꯕꯅꯦ ꯀꯥꯏ ꯍ ꯀꯗ ꯁꯣꯏꯕꯗꯤ ꯑꯩꯈꯣꯏꯅ ꯁꯣꯏꯕꯅꯦꯕ ꯇꯦꯡꯉꯛꯇꯨ ꯇꯨꯝꯁꯤ ꯐꯥꯗ ꯀ ꯎꯝ ꯏꯁꯃꯜ ꯐꯣꯔ ꯊꯥꯔꯇꯤ ꯊ꯭ꯔꯤ ꯊꯥꯔꯇꯤ ꯅ ꯑꯦꯅꯤꯊꯤꯡ ꯅꯠꯇ꯭ꯔꯒ ꯃꯨꯀꯥ ꯍꯒꯂꯒꯦ ꯍꯂ ꯌꯦꯡꯒꯗ꯭ꯔꯥ ꯈꯪꯗꯦ ꯃꯣꯏ ꯖꯄꯥꯟꯁꯤꯡ ꯑꯗꯨꯗꯤ ꯏꯁꯅꯨꯡ ꯅꯨꯡꯁꯤꯍꯦ ꯃꯣꯏ ꯐꯖꯅ ꯂꯥꯁꯇ ꯀꯣꯆ ꯐꯥꯎꯅꯅ ꯇꯧꯕꯗꯣ